ꯍꯣꯏ ꯏꯆꯟ ꯍꯜꯂꯣ ꯍꯜꯂꯣ ꯇꯥꯕꯤꯔꯕꯣ ꯇꯥꯗꯔꯣ
ꯇꯥꯏ
꯭ꯖꯌꯥꯟ ꯍꯜꯂꯣ ꯇꯥꯔꯕꯣ ꯇꯥꯔꯕꯣ
ꯎꯝ
ꯑꯣ ꯀꯩꯅꯣ ꯀꯩꯅꯣ ꯐꯣꯟ ꯄꯪꯇꯧꯇꯧꯔ ꯍꯦꯜꯂꯣ ꯍꯦꯜꯂꯧ ꯍꯥꯏꯔꯒ ꯇꯥꯗ꯭ꯔꯤꯗꯣ ꯀꯩꯒꯤꯅꯣ
ꯑ
ꯀꯩꯗꯧꯔꯤꯅꯣ ꯆꯤꯟꯕ꯭ꯔꯣ ꯊꯕꯛ ꯊꯕꯛ ꯇꯧꯕ꯭ꯔꯣ
ꯀꯩꯗꯧꯅꯣ ꯑꯗꯨꯗꯤ ꯇꯨꯃꯤꯟ ꯂꯩꯈ꯭ꯔꯦ ꯑꯩ ꯐꯣꯟ ꯇꯥꯗꯕ꯭ꯔꯣ
ꯇꯔꯦ ꯇꯔꯦ ꯍꯧꯖꯤꯛꯇꯤ
ꯀꯔꯤ
ꯇꯗꯔꯣ ꯅꯪꯗꯤ
ꯑ ꯀꯥꯏ ꯆꯠꯂꯨꯏꯅꯣ ꯀꯩꯅꯣ ꯍꯤꯞꯄꯤꯔꯣ ꯇꯨꯝꯕꯤꯔꯣ
ꯑꯁ ꯀꯩꯕꯇꯧꯗꯨꯏꯅꯣ ꯅꯨꯡꯗꯥꯡꯁꯤꯗ ꯀꯣꯏ ꯆꯠꯂꯣ ꯍꯥꯏꯕꯣ
ꯍꯧꯖꯤꯛ ꯋꯥ ꯈꯣꯡꯒꯥꯡꯗꯨꯅ ꯉꯁꯥꯏ ꯀꯣ ꯇꯧ ꯈꯦꯠꯅꯈ꯭ꯔꯦꯅꯦ ꯇꯨꯝ
ꯎꯝ ꯎꯝ ꯃꯗꯤ ꯆꯪꯒꯦ ꯇꯨꯝꯕꯗꯤ ꯇꯨꯝꯗ꯭ꯔꯤ
ꯇꯨꯝꯗ꯭ꯔꯤꯕ
ꯎꯝ
ꯅꯃꯥꯟꯅꯕꯤꯒ ꯂꯩꯔꯕꯣ
ꯂꯩꯇꯦꯗ
ꯎꯝ ꯂꯥꯗꯨ ꯁꯅꯥꯔꯣꯏꯗ꯭ꯔꯣ ꯉꯥꯁꯤꯗꯤ
ꯀꯩꯕ
ꯂꯥꯗꯨ ꯁꯥꯟꯅꯔꯣꯏꯗ꯭ꯔꯣ
ꯎꯝ ꯑꯩꯈꯣꯏ ꯂꯥꯗꯨ ꯄ꯭ꯔꯦꯌꯔ ꯅꯠꯇꯔ꯭ꯦ ꯂꯨꯗꯨꯒ ꯑꯩ ꯗꯥꯏꯕꯣꯁ ꯇꯧꯒꯤꯕ ꯀꯨꯏꯔꯦ
ꯂꯨꯗꯨ ꯄ꯭ꯂꯦꯌꯔ ꯅ
ꯗꯥꯏꯕꯣꯁ ꯇꯧꯔꯦ ꯑꯩ
ꯗꯥꯏꯕꯣꯁ ꯇꯧꯔꯦ ꯏ ꯂꯥꯗꯨꯒꯤ ꯆꯦꯌꯔꯃꯦꯟꯠꯅꯦ ꯗꯥꯏꯕꯣꯁ ꯇꯧꯈ꯭ꯔꯦ ꯑꯗꯨ ꯁꯤꯕꯨ ꯐꯥꯎꯅꯕ꯭ꯔꯕ
ꯃꯥ ꯑꯩꯒꯤꯁꯦ ꯄꯥꯟꯗ꯭ꯔꯦꯌꯦ
ꯗꯥꯏꯕ꯭ꯔꯣꯁ ꯇꯧꯈ꯭ꯔꯦ ꯀꯥꯏꯅ ꯅꯪ ꯀꯩꯅꯣ ꯇꯧꯗꯕꯒꯤꯅꯦ ꯁꯤ ꯑꯗꯨꯒꯤ ꯒ꯭ꯔꯨꯞꯇꯣ ꯑꯦꯛꯇꯤꯚ ꯇꯧꯗꯕꯒꯤ ꯌꯥꯗ꯭ꯔꯕꯅꯦ ꯑꯗꯨꯗꯣ ꯑꯗꯣ ꯍꯌꯦꯡꯁꯦ ꯇꯥꯕ꯭ꯔꯣ ꯍꯌꯦꯡꯁꯦ ꯍꯌꯦꯡꯁꯦ ꯑꯃꯨꯛꯇꯪꯗꯤ ꯁꯅꯥꯃꯤꯅꯥꯈꯤꯁꯦꯕꯣꯒꯣ ꯑꯗꯥ ꯅꯪ ꯂꯥꯁ ꯑꯣꯏꯍꯟꯒꯦꯕ ꯅꯪ ꯂꯥꯁ ꯑꯣꯏꯍꯟꯒꯦ
ꯎꯝ ꯑꯃꯨꯛ ꯁꯔꯛꯇꯧ ꯃꯥꯟꯕ ꯗꯥꯏꯕꯚꯣꯔꯁ ꯇꯧꯈ꯭ꯔꯕꯅꯤ
ꯍꯣꯏ ꯍꯣꯏ ꯗꯥꯏꯚꯣꯔꯁ ꯇꯧꯕꯗꯣ ꯀꯩꯅꯣ ꯇꯧꯔꯣ ꯆꯦꯗꯣ ꯐꯖꯅ ꯅꯥꯝꯊꯣꯛꯑꯒ ꯇꯧꯋꯦ ꯇꯧ
ꯐ꯭ꯔꯦꯝꯒ ꯆꯟꯗꯒꯁꯤꯔ ꯈꯜꯂꯤꯕꯅꯦ
ꯒꯥꯔꯤ ꯃꯈꯣꯟꯜꯁꯤꯅꯦꯀꯣ
ꯏꯁ ꯅꯪ ꯂꯝꯕꯤꯗ ꯂꯩꯕ꯭ꯔꯣ
ꯐ꯭ꯔꯦꯝꯆꯟꯗ꯭ꯔꯁꯨ ꯌꯥꯅꯤꯌꯦ
ꯑꯩꯁꯦ ꯄꯥꯝꯕ ꯆꯥꯅꯤꯡꯕ ꯃꯤ ꯈꯪꯍꯟꯅꯤꯡꯕ ꯍꯥꯏꯇꯥꯔꯦ ꯃꯥꯒꯤ ꯑꯩꯑ ꯑꯩꯒꯥ ꯗꯥꯏꯚꯣꯔꯁ ꯇꯧꯔꯦ ꯍꯥꯏꯕꯗꯣ
ꯗꯥꯏꯚꯣꯔꯁ ꯇꯧꯕ ꯐ꯭ꯔꯦꯝ ꯑꯣꯏꯅ ꯃꯆꯥꯗ ꯇꯧꯔꯨꯒꯨꯝꯁꯦ ꯑꯩꯈꯣꯏꯒꯤ ꯀꯩ ꯍꯥꯏꯁꯤꯔ ꯂꯝꯕꯤ ꯂꯝꯕꯤ ꯂꯝꯕꯤꯗ ꯑꯩꯈꯣꯏꯒꯤ ꯁꯤꯅꯦꯃꯥꯒ ꯀꯩꯅꯣ ꯇꯧꯕꯗ
ꯍꯣꯏ ꯍꯣꯏ ꯎꯝ ꯑꯗꯨꯃꯥꯏꯅ ꯊꯦꯛꯀꯦ ꯇꯧꯕ ꯌꯨꯝꯗꯁꯨ ꯄꯥꯝꯃꯦꯕ ꯐꯔꯦꯝ ꯆꯪꯉꯒ ꯊꯝꯕ
ꯑꯗꯨꯃꯥꯏ ꯑꯗꯨ ꯃꯥꯥꯏꯅ ꯊꯦꯂꯗꯤ ꯀꯩꯅꯣ ꯇꯧꯔꯅꯤ ꯑꯦ ꯑꯗꯨꯒꯤ ꯆꯤꯌꯥꯔꯃꯦꯟꯁꯦ ꯑꯁ ꯋꯥ ꯋꯥ ꯂꯧꯎꯅꯔꯅꯤ
ꯀꯩꯅꯈ꯭ꯔꯦ ꯍꯥꯏꯕꯗꯨ ꯈꯪꯉꯅꯤꯗꯅ
ꯍꯣꯏ ꯅꯪ ꯈꯣꯟꯁꯦ ꯍꯧꯖꯤꯛ ꯇꯣꯡꯉꯑꯕ꯭ꯔꯥ ꯀꯩꯅꯣꯝ ꯇꯧꯋꯦ ꯆꯥꯔꯦ ꯉꯁꯥꯏꯅ ꯆꯥꯈ꯭ꯔꯦ
ꯏꯃꯥꯏ ꯊꯨꯏꯍꯦ
ꯌꯦꯟ ꯊꯣꯡꯕ ꯆꯥꯔꯦ
ꯌꯦꯟ ꯊꯣꯡꯕꯅꯤꯅ ꯀꯨꯏꯅ ꯊꯝꯌꯥꯗꯕ ꯍꯥ
ꯑꯗꯨꯒꯤ ꯅꯠꯇꯗ ꯑꯩꯈꯣꯏꯅ ꯑꯩꯈꯣꯏꯒꯤ ꯊꯕꯛꯁꯤ ꯁꯪꯗꯕ ꯍꯥꯏꯇꯥꯔꯦꯀꯣ ꯑꯩꯈꯣꯏꯒꯤ ꯕꯍꯣꯏꯗ ꯆꯠꯂꯒꯅꯦ ꯆꯥꯔꯨꯔꯦ ꯑꯩꯈꯣꯏ ꯑꯩꯈꯣꯏ ꯂꯩꯐꯝꯗ ꯆꯥꯗ꯭ꯔꯦꯕ
ꯐꯩꯗ ꯑꯗꯨꯁꯨ ꯄꯨꯅ ꯆꯥ
ꯑꯩꯈꯣꯏꯁꯦ ꯍꯥꯟ ꯑꯩꯈꯣꯏꯁꯦ ꯍꯥꯟꯅ ꯑꯩꯈꯣꯏ ꯍꯣꯁꯄꯤꯇꯥꯜꯗ ꯂꯩꯕꯗꯣ
ꯎꯝ
ꯍꯣꯁꯄꯤꯇꯥꯜꯗ ꯂꯩꯕꯗꯣ ꯉꯁꯤ ꯆꯦꯒꯞ ꯑꯃꯨꯛ ꯆꯜꯂꯦ ꯑꯉꯥꯡꯗꯣ ꯆꯦꯒꯞ ꯆꯠꯂꯒ ꯍꯌꯦꯡ ꯌꯨꯝ ꯀꯥꯞꯈ꯭ꯔꯅꯦꯕ ꯑꯗꯨꯅ ꯆꯥꯛ ꯆꯔꯥ ꯑꯃꯇꯪ ꯑꯣꯏꯔꯁꯨ ꯆꯥꯃꯤꯟꯅꯉꯤꯁꯦ ꯆ ꯂꯉꯥꯏꯗ
ꯅꯨꯡꯁꯤꯗ꯭ꯔꯣꯗꯣ ꯆꯥꯛ ꯆꯥꯃꯤꯟꯅꯕꯗꯣ
ꯍ ꯅꯨꯡꯁꯤꯌ‌ꯦ
ꯑꯗꯨ ꯑꯗꯨꯗꯝꯅꯦ
ꯅꯨꯡꯁꯤꯃꯗ ꯅꯪꯉꯁꯦ ꯉꯁꯥꯏ ꯆꯥꯃꯤꯟꯅꯔꯒꯅꯦ ꯀꯞꯄ ꯀꯞꯄ ꯂꯥꯛꯑꯅꯤ
ꯎꯝ ꯏꯒ ꯆꯥꯛ ꯃ‌ꯦꯠꯂ ꯆꯥꯔꯝꯅꯤ
ꯅꯣꯏꯗꯤ ꯀꯩꯅꯣ ꯆꯥꯕ ꯐꯪꯕ꯭ꯔꯣ ꯍꯩ ꯍꯩꯅꯧ ꯒꯨꯝꯕ ꯆꯥꯕ ꯐꯪꯕ꯭ꯔꯣ
ꯊꯤꯔꯦ ꯑꯗꯨꯁꯨ ꯗꯥꯏꯚꯔꯁ ꯇꯧꯗꯣꯏ ꯑꯗꯩ ꯀꯨꯏꯗ꯭ꯔ‌ꯦ
ꯍꯩꯅꯧ ꯆꯥꯕ ꯐꯪꯉꯕ ꯑꯣꯏꯔꯦ ꯅꯣꯏꯗꯤ ꯀꯥꯏꯗꯒꯤꯩ ꯂꯧꯒꯁ ꯍꯥꯏꯕ ꯕꯖꯥꯔ ꯕꯖꯥꯔꯗꯩ ꯂꯩꯔꯣ
ꯍꯣꯏ
ꯂꯩꯒꯤꯅꯨ ꯍꯣꯏ ꯕꯖꯥꯔꯗꯤ ꯀꯩꯅꯣ ꯍꯤꯗꯥꯛ ꯅꯨꯡꯗꯥꯡ ꯌꯥꯝ ꯀꯥꯞꯄꯅꯤꯀꯣ ꯀꯩ
ꯅꯪ ꯄꯤꯒꯦ ꯍꯥꯏꯔꯣ ꯄꯥꯖꯥ
ꯍꯣꯏꯅꯦ ꯆꯥꯅꯤꯡꯉꯗꯤ ꯆꯥꯅꯤꯡꯉꯦ ꯎꯝ ꯁꯦꯡꯅ ꯑꯗꯨꯝ ꯍꯥꯏꯥꯏ ꯌꯥ
ꯔꯥꯖꯨꯗ ꯐꯉꯛꯀꯦ ꯍꯥꯏꯕꯗꯨꯗꯤꯦ
ꯀꯔꯤꯍꯥ
ꯄꯦꯔꯥꯁꯨꯗꯇ ꯊꯔꯒꯦ ꯍꯥꯏꯕ꯭ꯔꯣ
ꯄꯦꯔꯥꯁꯇꯨꯗ ꯅꯠꯇ꯭ꯔꯁꯨ ꯑꯗꯨꯝ ꯑꯩ ꯈꯣꯡꯅ ꯍꯦꯛꯇ ꯂꯥꯛꯆꯒꯦꯅꯤ ꯅꯣꯏꯒꯤ ꯖꯒꯥꯗꯣ ꯑꯩ ꯈꯪꯕꯒꯤꯅꯀꯣ ꯑꯗꯨꯝ ꯂ
ꯎꯝ ꯌꯥꯝ ꯅꯛꯄꯅꯤ
ꯍꯣꯏ ꯑꯩꯗꯤ ꯀꯩꯅꯣ ꯇꯧꯕꯅꯦ ꯃꯟꯗꯦ ꯃꯟꯗꯦ ꯑꯗꯨꯒꯨꯝꯕ ꯃꯟꯗꯦ ꯑꯗꯨꯒꯨꯝꯕ ꯁꯪꯉꯗꯤ ꯑꯩꯈꯣꯏ ꯑꯗꯨꯝ ꯀꯣꯏꯔꯛꯄ ꯌꯥꯅꯤ
ꯌꯥꯏꯅꯦ ꯀꯔꯧꯅ
ꯀꯣꯏꯔꯛꯑꯣ ꯍꯩꯅꯧ ꯍꯩꯅꯧ ꯅꯨꯡꯅꯧ ꯑꯍꯥꯎ ꯑꯍꯥꯎꯕ ꯑꯗꯨꯝ ꯍꯦꯛꯄꯤꯒꯦ ꯍꯦꯛꯑ ꯑꯗꯨꯝ ꯑꯃꯨꯛ ꯊꯤꯟꯕꯤꯒꯦ ꯅꯣꯏ ꯂꯩꯐꯝꯗ ꯁꯤꯁꯤꯁ
ꯑꯥ
ꯍꯨꯔꯦꯟꯗꯤ ꯕꯣꯜ ꯌꯦꯡꯉꯥꯔꯣꯏꯗ꯭ꯔꯣ
ꯑꯁ ꯀꯨꯏꯔꯦꯍꯦ ꯕꯣꯜꯒ ꯗꯥꯏꯕꯣꯁ ꯇꯧꯈꯤꯕ ꯑꯁꯤꯗꯤ ꯑꯁ ꯁꯍꯤ ꯑꯅꯤ ꯑꯍꯨꯝ ꯐꯔꯝꯃꯅꯤ
ꯆꯍꯤ ꯑꯅꯤ ꯐꯔꯝꯃꯅꯤ ꯀꯥꯏꯅ ꯆꯩ ꯆꯥꯅꯤ
ꯑꯩꯈꯣꯏ ꯋꯥꯀꯝ ꯌꯦꯡꯉ ꯃꯤ ꯅꯠꯇꯦ
ꯉꯔꯥꯡ ꯉꯗꯥ ꯌꯦꯡꯗꯥꯏꯅ ꯌꯦꯡꯗꯕ꯭ꯔꯣ
ꯌꯦꯡꯗꯦꯗ ꯔꯣꯅꯥꯜꯗꯣꯒꯤ ꯐꯦꯟ ꯅꯥꯠꯇꯕꯗꯨꯕꯨ
ꯑꯣ ꯃꯤ ꯃꯤ ꯃꯤ ꯀꯩ ꯃꯊꯦꯜ ꯆꯥꯔꯒꯦ
ꯑꯁ ꯌꯥꯕ ꯍ꯭ꯔꯒ ꯎꯝ ꯍꯣꯏ
ꯌꯥꯝ ꯍꯥꯎꯈ꯭ꯔꯕ ꯍꯋꯥꯏ
ꯎꯝ ꯅꯉꯣꯟꯗ ꯑꯩꯗꯤ ꯈꯔ ꯍꯥꯎꯋꯦꯅꯦ
ꯍꯣꯏ ꯍꯋꯥꯏꯗꯤ ꯍꯥꯎꯕꯅꯦ ꯑꯩꯈꯣꯏꯁꯨ ꯍꯋꯥꯏ ꯅꯨꯡꯇꯤꯒꯤ ꯆꯥꯏꯕꯀꯣ ꯍꯣꯏ ꯉꯁꯤ ꯌꯦꯟ ꯆꯥꯕꯗꯣ ꯆꯥꯕ ꯆꯥꯛ ꯆꯪꯗꯤꯑ ꯍꯋꯥꯏ ꯑꯗꯨꯝ ꯆꯥꯕ ꯅꯨꯡꯇꯤꯒꯤ ꯆꯥꯕꯅꯤꯅꯀꯣ ꯍꯋꯥꯏꯁꯨ ꯑꯗꯨꯝ ꯍꯥꯎꯋꯦꯕ
ꯑꯩꯅꯦ
ꯐꯕꯅꯦ ꯐꯕꯅꯦ
ꯍꯋꯥꯏ ꯆꯕꯥꯖꯦ ꯀꯩꯍꯦ
ꯍꯣꯏ ꯍꯣꯏ ꯍꯋꯥꯏ ꯆꯥꯕꯁꯤꯅꯀꯣ ꯐꯩꯌꯦ ꯃꯣꯏ ꯊꯣꯛꯎꯄꯁꯨ ꯑꯗꯨꯝ ꯅꯨꯡꯉꯥꯏꯕꯅꯤ ꯎ ꯎ
ꯅꯨꯡꯁꯤꯠꯁꯨ ꯅꯨꯡꯉꯥꯏꯔꯅꯤ
ꯎꯝ ꯑꯗꯨꯗꯤ ꯄꯨꯡ ꯀꯌꯥ ꯀꯌꯥꯗ ꯇꯨꯝꯒꯦ
ꯌꯥꯝꯗ꯭ꯔꯕꯗ ꯑ ꯍ ꯄꯨꯡ ꯑꯅꯤ ꯕꯥꯔꯣ ꯑꯃ
ꯔꯖꯕ
ꯍꯣꯏ ꯃꯇꯥꯡ ꯃꯔꯛ ꯃꯔꯛꯇ ꯑꯩꯁꯦ ꯃꯇꯥꯡ ꯆꯥꯗꯣꯏꯗꯤ
ꯑꯣ ꯑꯗꯨꯗꯤ ꯕꯣ ꯌꯦꯡꯗꯦ ꯍꯥꯏꯔꯣ ꯃꯤꯗꯤ ꯔꯣꯅꯦꯜꯗꯣ ꯃꯦꯁꯤ ꯑꯗꯨꯗ ꯃꯣꯏ ꯇꯨꯝꯗꯕꯤꯗ ꯁꯤ ꯌꯦꯡ ꯌꯥꯝ ꯌꯦꯡꯅꯩ ꯑꯅꯦ ꯀꯩꯒꯤ ꯌꯦꯡ ꯌꯥꯗ꯭ꯔꯣ
ꯀꯔꯤꯗ ꯏꯁꯩ ꯇꯥꯔ ꯇꯨꯝꯕꯅꯥ ꯐꯩ ꯌꯨꯝ ꯍꯧꯒꯠꯄ ꯉꯝꯃꯣꯏ
ꯍꯣꯏꯗ ꯌꯦꯡꯗꯕꯅ ꯐꯩꯗ ꯌꯦꯡꯉ ꯑꯩꯈꯣꯏꯒꯤ ꯇꯨꯝꯗꯕꯁꯦ ꯌꯥꯝꯅ ꯁꯣꯛꯄꯅꯦꯕ ꯑꯗꯨꯁꯨ ꯄꯨꯗꯤꯅꯦ
ꯗꯥꯛ ꯁꯥꯔꯀꯜꯒꯨꯝꯕ ꯂꯩꯕꯗꯣ ꯕꯤꯠꯀ ꯂꯩꯇꯦ ꯂꯝꯕꯤꯗꯣ ꯑꯗꯨꯅꯦ
ꯍꯣꯏ ꯅꯥꯊꯣꯛꯑꯒ ꯇꯨꯝꯕꯅ ꯑꯗꯨꯝ ꯐꯩ ꯅꯨꯡꯉꯥꯏꯕ
ꯍ ꯅꯨꯡꯉꯥꯏ ꯐꯖꯟꯅ ꯄꯣꯊꯔ ꯐꯖꯟꯅ ꯌꯥꯍꯧ ꯉꯟꯕꯅ ꯐꯥꯕꯅꯦ
ꯃꯅꯦ ꯃꯅꯦ ꯍꯣꯔꯥꯏ ꯂꯦꯟꯕ ꯅꯥꯠꯇ ꯅꯈꯣꯕ ꯇꯨꯝꯃꯒ ꯑꯥ ꯑꯗꯨꯅ ꯅꯨꯡꯉꯥꯏꯅꯤꯅꯦ
ꯍꯧꯒꯠꯄꯗꯤ ꯄꯨꯡ ꯀꯌꯥꯗ ꯍꯧꯒꯠꯀꯦ
ꯉꯝꯗꯦꯗ ꯄꯨꯡ ꯃ ꯃꯉꯥ ꯃꯉꯥ ꯃꯈꯥꯏ ꯇꯔꯝꯗꯥꯏ ꯑ
ꯍꯥꯏ ꯄꯨꯡ ꯃꯉꯥꯁꯦ ꯉꯜꯂꯤꯍꯦ
ꯎꯝ ꯊꯦꯡꯉꯥꯁꯦ
ꯄꯨꯡ ꯃꯉꯥ ꯉꯥꯂꯤꯍꯦ ꯑꯩꯁꯨ ꯀꯩꯅꯣ ꯇꯧꯋ ꯄꯨꯡ ꯃꯔꯤ ꯃꯈꯥꯏꯗ ꯑꯗꯨꯝ ꯍꯧꯒꯠꯄꯁꯨ ꯌꯥꯎꯏꯗ
ꯑꯗꯨꯅ
ꯄꯨꯡ ꯃꯔꯤ ꯃꯈꯥꯏ ꯄꯨꯡ ꯃꯉꯥ ꯑꯗꯨꯋꯥꯏꯗ ꯍꯧꯒꯠꯄ ꯌꯥꯎꯏꯤ ꯑꯗꯒꯤ ꯄꯨꯡ ꯃꯥꯄꯜ ꯑꯗꯨꯋꯥꯏꯗ ꯍꯧꯒꯠꯄꯁꯨ ꯌꯥꯎꯏ ꯑꯩꯈꯣꯏꯗꯤ ꯆꯥꯡꯅꯥꯏꯗꯦꯕ
ꯑꯦꯁ ꯑꯩꯗꯤ ꯍꯟꯗꯛꯇꯤ ꯎꯝ ꯃꯉꯥ ꯅꯠꯇ꯭ꯔꯒ ꯃꯉꯥ ꯃꯈꯥꯏꯁꯦꯅꯤꯗ ꯑꯗꯨꯝ ꯍꯧꯔꯦ ꯑꯗꯨꯒꯤ ꯑꯦꯚꯔꯦꯁꯇ ꯃꯅꯨꯡꯗ
ꯍꯣꯏ ꯐꯩꯌꯦ ꯌꯥꯍꯧ ꯌꯥꯍꯧ ꯊꯦꯡꯃꯜꯂꯨꯁꯨꯀꯣ ꯐꯠꯇꯦꯕ
ꯄꯠꯇꯦ ꯄꯠꯇꯦ
ꯎ ꯒꯨꯒꯔꯅꯤꯅꯦ
ꯍ ꯍ
ꯎꯝ ꯃꯠ ꯏꯗ ꯌꯥꯝꯗ ꯈꯤꯇꯡ ꯑ
ꯇꯨꯝ ꯇꯨꯝꯗꯨꯏ ꯅꯪꯒꯤꯗꯤ ꯐꯃꯨꯡꯗ ꯍꯤꯞꯄꯒ ꯐꯤ ꯐꯖꯅ ꯀꯣꯜꯂꯒ ꯐꯤ ꯃꯈꯥꯗ ꯋꯥꯔꯤ ꯁꯥꯕ ꯃꯥꯂꯦ
ꯆꯠꯂꯣꯍꯦ
ꯑꯣꯏꯗ꯭ꯔꯣ ꯑꯣꯏꯔꯝ ꯃꯅꯤꯗ
ꯑꯣꯏ
ꯑꯣꯏꯔꯝꯒꯅꯤ ꯑꯣꯏꯔꯝꯒꯅꯤ ꯑꯩ ꯈꯪꯉꯦ ꯅꯪꯒꯤꯣꯟ ꯅꯈꯣꯟꯗꯨꯅ ꯑꯩ ꯈꯪꯉꯦ
ꯎꯝ ꯃꯥꯂꯦ ꯌꯦꯟ ꯇꯔꯦ
ꯐꯦꯟ ꯊꯥꯏ ꯅꯪ ꯉꯁꯤ ꯀꯩꯅꯣ ꯇꯧꯔ ꯍꯋꯥꯏꯗꯨꯕꯨ ꯍꯋꯥꯏ ꯊꯣꯡꯕꯗ ꯅꯪ ꯊꯣꯡꯉꯦꯔꯣ ꯈ ꯊꯣꯡꯉꯤꯅꯣ ꯇꯥꯔꯕ꯭ꯔ
ꯀ ꯊꯣꯡ
ꯀꯅꯥ
ꯏꯕꯣ ꯏꯕꯣ
ꯑꯣ ꯅꯪ ꯊꯣꯡꯕꯗꯤ ꯀꯩꯗꯧꯒꯦ
ꯌꯥꯗꯔꯦ
ꯀꯩꯒꯤ
ꯀꯅ
ꯊꯣꯡꯕ ꯍꯩꯇꯕꯩꯔꯣ
ꯀꯣꯏꯕꯥꯎ ꯆꯣꯡꯁꯦ ꯍꯥꯏꯕ
ꯅꯪ ꯊꯣꯡꯖꯒꯦ ꯅꯕ ꯊꯣꯡ ꯍꯟ ꯃꯗꯤ ꯈ ꯁꯏꯍꯦ
ꯅ ꯅꯣꯏꯅ ꯊꯣꯡꯉꯒ ꯅꯣꯏ ꯀꯩꯅꯣꯒꯤ ꯑꯍꯟ ꯑꯍꯟꯁꯤꯡꯒꯤ ꯁꯦꯕꯥ ꯇꯧꯕꯤꯒꯗꯕꯅꯤꯅ ꯑꯁꯣꯏꯔꯅꯦ ꯇꯥꯔꯕꯣ ꯍꯜꯂꯣ ꯇꯥꯄ꯭ꯔꯣ ꯇꯥꯗ꯭ꯔꯕꯣ